ꯍꯜꯂꯣ
ꯇꯥꯏꯌꯦ ꯀꯩꯗꯧꯔꯤꯅꫭ ꯍꯥꯥ
ꯍꯤꯞꯄꯤꯌ‌ꯦ
ꯀꯔꯤ ꯍꯥꯏꯕ
ꯍꯥꯥ
ꯀꯔꯤ ꯍꯥꯏꯕꯅꯣ
ꯍꯤꯞꯄꯤꯌꯦ ꯍꯥꯏꯕ
ꯑꯣ
ꯅꯪꯗꯤ
ꯀꯩ ꯏꯟꯖꯥꯡ ꯆꯥꯔꯒꯦ
ꯅꯪꯗꯤ ꯍꯥꯏꯔꯒ ꯀꯩ ꯌꯦꯟꯁꯥꯡ ꯆꯥꯔꯒꯦ ꯍꯥꯏ
ꯑꯩꯔꯣ
ꯎꯝ
ꯑꯩꯗꯤ ꯑꯂꯨꯒ ꯆꯥꯏ
ꯀꯩꯗꯧꯔꯤꯅꯣ ꯍꯥꯏꯕꯅꯦ
ꯍꯤꯞꯄꯤꯌꯦ ꯀꯔꯤ ꯑꯦꯟꯖꯥꯡ ꯆꯥꯔꯒꯦ ꯍꯥꯏꯕ
ꯍꯋꯥꯏ
ꯍꯥꯎꯕ꯭ꯔꯥ
ꯈꯪꯗꯦ
ꯀꯔꯤꯈꯪꯗꯕ
ꯈꯪꯗꯦ
ꯉꯁꯤ ꯉꯁꯤꯒꯤꯀꯣ
ꯎꯝ
ꯔꯤꯜꯁ ꯔꯤꯜꯁ ꯀꯌꯥꯝ ꯌꯦꯡꯒ꯭ꯔꯒꯦ ꯅꯪ
ꯈꯪꯗꯦ ꯈꯔꯗꯤ ꯌꯦꯡꯈ꯭ꯔꯕꯅꯦ
ꯋꯥꯟ ꯊꯥꯎꯖꯟ ꯍꯦꯜꯂꯝꯒꯅꯤ
ꯑꯩꯔꯣ
ꯍꯦꯜꯂꯝꯃꯣꯏꯍꯦ ꯀꯥꯏꯗꯩꯩ ꯋꯥꯟ ꯊꯥꯎꯖꯟꯅꯣꯗ ꯍꯟꯗ꯭ꯔꯦꯗ ꯐꯥꯎꯌꯧꯔꯃ‌ꫭꯏꯗ ꯑꯩꯅꯦ ꯈꯖꯤꯛꯇꯤ ꯌ‌ꯦꯡꯕꯅ‌ꯦ ꯅꯪꯅꯦ ꯅꯪꯅꯦ ꯌꯥꯝ ꯌꯦꯡꯕ
ꯅꯪꯅꯤ
ꯈꯖꯤꯛꯇꯅꯦ ꯑꯩ ꯌꯦꯡꯕ
ꯅꯪꯅ ꯍ‌ꯦꯜꯂꯤ
ꯅꯪꯅꯦ ꯍꯦꯟꯕ
ꯅꯪꯅꯤ ꯅꯪꯅꯤ
ꯂꯥꯏꯔꯤꯛꯇꯤ ꯄꯥꯕꯅꯠꯇꯔ‌ꫭ ꯉꯁꯥꯏ ꯀꯃꯥꯏ ꯇꯧꯔꯦ
ꯀꯔꯤ
ꯑꯦꯛꯖꯥꯝ ꯂꯩ ꯍꯥꯏꯕꯗꯨ ꯀꯃꯥꯏꯅ ꯇꯧꯔꯦ ꯍꯥꯏꯕ
ꯈꯪꯗꯦ
ꯎꯝ
ꯈꯪꯗꯦ
ꯉꯁꯥꯏꯗꯨ ꯑꯩ ꯍꯩꯈꯥ ꯍꯦꯛꯄ ꯆꯠꯈꯤꯕꯗꯨ ꯑꯗꯨ ꯏꯄꯥꯇꯣꯟ ꯈꯣꯏꯔꯤꯅꯦꯕ ꯆꯠꯂꯒ ꯎꯝ ꯍꯩꯈꯥ ꯄꯥꯝꯕꯤꯗꯣ ꯑꯗꯨꯗ ꯀꯥꯒꯦ ꯇꯧꯕꯗꯀꯣ
ꯎꯝ
ꯃꯈꯥꯗ ꯎꯐꯛꯇꯨ
ꯎꯝ
ꯈꯪꯕꯔꯣ ꯎꯐꯛ ꯎꯐꯛꯇꯣ ꯑꯗꯨ ꯀꯩꯅꯣ ꯌꯥꯝ ꯃꯤꯉꯣꯟꯗꯒ ꯇꯣꯡꯉꯗꯤ ꯂꯧꯊꯣꯛꯄ ꯌꯥꯝ ꯂꯨꯕ ꯑꯃ ꯂꯩꯅ
ꯎꯝ
ꯃꯈꯣꯡꯒ ꯌꯥꯝ ꯀꯟꯕꯗꯣ
ꯎꯝ
ꯃꯇꯨ ꯃꯇꯨꯒ ꯀꯩꯅꯣ ꯋꯥꯏꯠ ꯀꯂꯔ ꯑꯣꯏꯕꯗ ꯑꯗꯨ ꯀꯥꯒꯦ ꯇꯧꯔꯒ ꯎꯗꯕ ꯑꯩꯗꯤ
ꯎꯝ
ꯀꯥꯒꯦ ꯇꯧꯔꯒ ꯈꯨꯠꯅ ꯅꯝꯕ
ꯎꯝ
ꯎꯗꯨꯠ ꯆꯤꯡꯒꯦ ꯇꯧꯔꯒ ꯈꯨꯠꯅ ꯅꯝꯕꯨ ꯑꯩꯁꯨ ꯅꯥꯕꯒꯤ ꯌꯦꯡꯉ ꯑꯗꯨ ꯂꯩꯔꯝꯕꯋꯥꯅꯦ
ꯎꯝ
ꯆꯥꯎ ꯆꯥꯎ ꯔꯒꯥ
ꯀꯩꯒꯤ ꯍꯦꯛꯄꯥ ꯆꯥꯅꯤꯡꯉꯥꯏꯔ
ꯑꯆꯔ ꯇꯧꯅꯤꯡꯉꯥꯏ ꯍꯦꯛꯄ ꯏꯆꯦꯅ ꯑꯆꯥꯥꯔ ꯇꯧꯅꯤꯡꯉꯥꯏ ꯍꯦꯛꯑꯣ ꯍꯥꯏꯅ ꯍꯦꯛꯄ ꯆꯠꯂꯤꯕ ꯌꯨꯝꯄꯥꯂꯤ ꯂꯣꯏ ꯃꯨꯜꯂꯦ ꯍꯩ ꯉꯔꯥꯡꯗꯨ ꯇꯥꯕꯔ
ꯑꯥ
ꯎꯝ ꯉꯥꯔꯥꯡꯗꯨ
ꯎꯝ
ꯑꯩ ꯀꯩꯅꯣ ꯍꯪꯒꯥꯝꯗꯣ ꯑꯗꯨ ꯂꯧꯔꯛꯄ ꯏꯃꯥꯅ ꯂꯧꯔꯛꯑꯒ ꯑ ꯃꯤꯃꯤꯗꯣ
ꯎꯝ
ꯃꯤꯃꯤꯗꯣ ꯀꯩꯅꯣ ꯃꯣꯔꯣꯛ ꯀꯩꯅꯣ ꯇꯧꯔꯒ ꯃꯦꯠꯂꯒ ꯆꯥꯁꯦ ꯍꯥꯏꯅ ꯑꯩ ꯁꯦꯝꯃꯦꯕ
ꯎꯝ
ꯁꯦꯝꯃꯥꯒ ꯍꯪꯒꯥꯝ ꯐꯠꯇꯕꯗꯨ ꯄꯨꯔꯒ ꯑꯣꯛꯇ ꯄꯤꯖꯒꯦꯅ ꯀꯨꯝꯕꯅꯦꯕ
ꯎꯝ
ꯀꯨꯝꯃꯒ ꯑꯩꯈꯣꯏ ꯌꯨꯝꯗꯣ ꯈꯣꯏ ꯌꯣꯛꯄꯀꯣ
ꯎꯝ
ꯈꯣꯏ ꯊꯝꯕ ꯑꯗꯨꯒꯤ ꯕꯣꯛꯁꯇ ꯂꯩꯕꯗꯨ ꯌꯥꯝ ꯄꯥꯏꯊꯣꯛꯑꯥ ꯂꯩꯕ
ꯎꯝ
ꯀꯨꯝꯃꯒ ꯑꯣꯛꯇ ꯑꯣꯛꯇꯣ ꯑꯩꯅ ꯍꯪꯒꯥꯝ ꯄꯤꯖꯔꯒ ꯑꯃꯨꯛ ꯀꯥꯔꯛꯄꯗꯅꯦ
ꯎꯝ
ꯆꯤꯟꯗ ꯈꯣꯏꯅ ꯆꯤꯛꯄ ꯋꯥꯅꯦ
ꯅꯥꯗꯔꯣ ꯑꯗꯣ
ꯅꯥꯗꯦꯗ ꯅꯥꯕꯗꯤ ꯈꯣꯍꯤ ꯈꯣꯏꯍꯤ ꯂꯧꯕ ꯌꯥꯕ ꯈꯣꯏꯗꯨꯅꯦ ꯄꯤꯛꯄꯗꯨ ꯆꯤꯛꯑꯒ ꯈꯔꯗꯤ ꯄꯣꯝꯃꯦ ꯑꯗꯨꯕꯨ ꯍꯥꯒꯠꯆꯕꯗꯣ ꯀꯩꯁ ꯇꯧꯗ꯭ꯔꯦꯗ ꯍꯧꯖꯤꯛꯇꯤ
ꯁꯛꯇꯨ ꯐꯖꯔꯝꯒꯅꯤ ꯑꯗꯨꯗꯤ
ꯌꯥꯝ ꯀꯟꯅ ꯄꯣꯝꯕ ꯅꯠꯇꯦꯍꯦ ꯈꯖꯤꯛꯇꯪ ꯈꯖꯤꯛꯇꯅꯦ ꯈꯅꯥꯎꯗꯨ ꯌꯥꯝ ꯆꯥꯎꯊꯣꯛꯑꯕꯅꯤ ꯉꯔꯥꯡꯗꯤ
ꯍꯌꯦꯡꯁꯨ ꯑꯃꯨꯛ ꯍꯌꯦꯡꯁꯨ ꯑꯃꯨꯛ ꯆꯠꯂꯣ ꯑꯗꯨꯒ ꯀꯩꯅꯣ ꯇꯧꯋꯣ
ꯑꯩꯅ ꯆꯤꯛꯎ ꯍꯥꯏꯔ ꯃꯊꯟ ꯃꯣꯏꯅ ꯆꯤꯛꯀꯗꯧ ꯅꯠꯇꯕꯗꯨꯕꯨ
ꯑꯣ ꯍꯥꯏꯅ ꯅꯪꯒꯤ ꯀꯩꯅꯣꯗꯣ ꯅꯪꯒꯤ ꯃꯥꯏꯗꯣ ꯃꯣꯏꯒꯤ
ꯈ꯭ꯔꯦꯗ ꯈꯣꯏꯅ
ꯃꯣꯏꯒꯤ ꯕꯤꯍꯥꯏꯗ꯭ꯔꯦꯠꯁ ꯅꯪꯒꯤ ꯃꯥꯏꯗꯣ ꯆꯪꯉꯦ ꯑꯣꯟꯁꯜꯂꯣ ꯍꯥꯏꯕ
ꯈꯣꯍꯤꯗꯣ ꯂꯧꯔꯒ ꯑꯗꯨꯝ ꯆꯥꯕꯅꯦ ꯀꯩꯁꯨ ꯆꯤꯛꯇꯕꯅꯦ ꯆꯤꯛꯑꯁꯨ ꯅꯥꯗꯕꯅꯦ
ꯅꯥꯗꯕꯅꯤ
ꯅꯥꯗꯕꯅꯦ ꯍꯥꯒꯠꯆꯕꯗꯣ ꯑꯗꯨꯝ ꯇꯧꯔ ꯇꯣꯛꯀꯅꯤ
ꯑꯩꯒꯤꯁꯨ ꯄꯨꯔꯛꯑꯣ
ꯀꯔꯤ
ꯈꯣꯏꯍꯤ
ꯄꯨꯔꯛꯀꯦ ꯄꯨꯔꯛꯀꯦ ꯈꯨꯨꯍꯤ ꯈꯨꯨꯍꯤ ꯈꯔꯥ ꯑꯃꯨꯛ ꯂꯩꯔꯦ ꯄꯨꯔꯛꯀꯦ ꯑꯩ ꯂꯥꯛꯑꯗꯤ
ꯀꯩ ꯍꯥꯏꯕꯅꯣ
ꯊꯥꯖꯧ ꯊꯥꯖꯧ ꯃꯤꯉꯣꯟꯗ ꯊꯥꯖꯗꯕ ꯇꯧꯅꯨ ꯀꯔꯤꯅꯣ
ꯅꯠꯇꯦ
ꯄꯨꯔꯛꯀꯅꯤ ꯄꯨꯔꯛꯀꯅꯤ
ꯄꯨꯔꯛꯀꯦ ꯍꯥꯏꯔꯒ ꯁꯨꯛ ꯄꯨ ꯄꯨꯔꯛꯇꯦ ꯅꯪ ꯈꯪꯕ꯭ꯔꯥ ꯆꯍꯤ ꯆꯍꯤ ꯆꯍꯤ ꯑꯍꯨꯝ ꯁꯨꯗꯧꯔꯦ
ꯏꯁ ꯀꯔꯤꯅꯣ ꯊꯦꯡꯅꯁꯨ ꯊꯦꯡꯅꯗꯅ ꯏꯕꯅꯤꯗꯤ ꯊꯦꯡꯅꯕ ꯃꯇꯝꯗꯨ ꯀꯩꯅꯣ ꯏꯃꯥꯔꯖꯦꯟꯁꯤ ꯑꯣꯏꯕ ꯃꯇꯝ ꯉꯥꯛꯇ꯫ ꯑꯗꯨꯒꯨꯝꯕꯒꯤ ꯃꯇꯝ ꯂꯩꯇꯕꯗꯨꯕꯨ꯫ ꯌꯨꯝꯗꯒꯤ ꯂꯣꯏꯅ ꯀꯩꯅꯣ ꯄ꯭ꯂꯥꯟ ꯇꯧꯔꯒ ꯀꯨꯝꯃꯗꯤ ꯑꯃꯨꯛ ꯌꯥꯕ꯫ ꯊꯕꯛ ꯆꯠꯂꯤꯉꯩꯗ ꯊꯦꯡꯅꯕ꯫ ꯑꯗꯨꯨꯝꯕꯒ ꯉꯇꯅ‌ꯦ
ꯑꯩꯅꯔꯣ ꯑꯗꯣ ꯑꯩꯅꯔꯣ
ꯏꯁ ꯅꯪꯅ ꯅꯪꯅ ꯍꯥꯏꯔꯑꯣ ꯄꯨꯔꯛꯇꯦ ꯄꯨꯔꯛꯇꯦ ꯍꯥꯏꯔ ꯑꯩꯅ ꯅꯠꯇꯕꯗꯨꯕꯨ ꯅꯪꯁꯨꯛ ꯀꯩꯅꯣ ꯅꯍꯥꯟ ꯍꯩ ꯑꯃ ꯅꯣꯏ ꯌꯨꯝꯗ ꯌꯥꯝ ꯄꯥꯜꯂꯦ ꯍꯥꯏꯕꯗꯣ ꯄꯤꯒꯦ ꯍꯥꯏꯔ ꯁꯨꯛꯄꯤ ꯄꯤꯕꯤꯗꯕꯗꯨ
ꯊ‌ꯦꯡꯅꯗꯕꯗꯣ
ꯀꯔꯤ ꯊꯦꯡꯅꯗꯕ ꯅꯍꯥꯟ ꯊꯦꯡꯅꯕ ꯃꯇꯝꯗ ꯄꯤꯗ꯭ꯔꯤꯗꯨꯗꯤ
ꯅꯍꯥꯟ ꯊꯦꯡꯅꯕ ꯃꯇꯝꯗ ꯑꯁꯤꯒꯤ ꯍꯩꯒꯤ ꯋꯥꯔꯤꯗꯣ ꯑꯩ ꯂꯤꯗ꯭ꯔꯤꯌꯦ ꯅꯪꯉꯣꯟꯗ ꯀꯩꯅꯣ
ꯂꯤꯈꯔꯦꯍ‌ꯦ
ꯂꯤꯗ꯭ꯔꯤꯌꯦ ꯑꯩ
ꯂꯤꯈ꯭ꯔꯦ ꯅꯪ ꯀꯥꯎꯏꯅꯦ
ꯂꯤꯗꯦ ꯅꯪ ꯈꯪꯗꯕꯔ‌ꯣ
ꯈꯪꯉꯤꯅ
ꯑꯩ ꯇꯧꯔꯛꯀꯦ
ꯍꯣꯏ ꯍꯣꯏ ꯎꯝ